ꯍꯜꯂꯣ
ꯑꯣ ꯍꯜꯂꯣ ꯇꯥꯕ꯭ꯔꯣ
ꯇꯥꯏꯌꯦꯕ꯭ꯔꯣ
ꯑꯣ ꯅꯨꯡꯉꯥꯏꯔꯤꯕ꯭ꯔꯣ
ꯅꯨꯡꯉꯔꯔꯤꯦ ꯍꯣꯏ
ꯀꯃꯥꯏꯅ ꯇꯧꯔꯤꯕꯅꯣ
ꯑꯁ ꯁꯨꯝ ꯃꯄꯥꯟꯗ ꯐꯝꯃꯒ ꯂꯩꯗ ꯐꯟꯗ ꯃꯔꯤ ꯁꯅꯔꯒ
ꯁꯥ ꯌꯥꯝ ꯇꯥꯜꯂꯝꯅꯤ ꯑꯗꯨꯗꯤ
ꯑꯁ ꯇꯥꯅꯦ ꯀꯨꯏꯗ꯭ꯔꯤ ꯑꯩꯗꯤ
ꯍꯥ
ꯀꯨꯏꯗ꯭ꯔꯤꯕꯔꯤꯕ ꯍꯥꯏꯗꯤ
ꯑꯣ ꯑꯁꯨꯦ ꯀꯣꯏꯗ ꯔꯦꯗ ꯅꯪ ꯅꯪꯁꯨ ꯒꯟ ꯃꯥꯏꯅꯤ ꯀꯣ
ꯎꯝ
ꯎꯝ ꯅꯪꯅ ꯆꯤꯡꯗ ꯂꯩꯕ꯭ꯔꯥ ꯇꯝꯄꯥꯛꯇ ꯂꯩꯕ꯭ꯔꯥ
ꯇꯝꯄꯥꯛꯗꯨ ꯂꯩꯌꯦꯦ
ꯑꯣ ꯀꯩ ꯀꯩ ꯍꯅꯒ
ꯑꯁ ꯀꯩꯦꯟꯗ ꯍꯅꯥ ꯗꯦꯗꯥ
ꯅꯠꯇꯗ ꯊꯤꯔꯅꯗ
ꯑ
ꯎ
ꯀ ꯑꯣꯅꯥꯗ ꯀꯣꯆꯤꯡ ꯆꯂꯤ
ꯑ ꯑꯗꯨꯅꯤꯅ ꯀꯣꯆꯤꯡ ꯆꯠꯂꯤꯗꯨꯣ
ꯎꯝ ꯅꯪꯗꯤ ꯀꯃꯥꯏ ꯀꯃꯥꯏꯅ ꯇꯧꯕꯤꯔꯤꯒꯦ
ꯑꯦꯁ ꯍꯥꯏꯗꯤ ꯆꯤꯡꯗꯤ ꯂꯩꯌꯦ
ꯑꯣ
ꯑꯣꯒꯅꯤꯁꯤꯡꯗ
ꯎꯝ ꯑꯗꯨꯅ ꯅꯨꯡꯉꯥꯏꯗ ꯆꯤꯡꯅ ꯂꯩꯕꯅꯤꯅ
ꯎ ꯍ ꯂꯤꯦꯗ
ꯣ ꯣꯒꯤ ꯌꯦꯟꯣ ꯍꯉ
ꯌꯦꯉꯗꯣ ꯌꯦꯡ ꯅꯪ ꯅꯪ ꯀ ꯀꯔꯤ ꯐꯟꯁꯅꯣ
ꯑꯩ ꯑꯩꯗꯤ ꯌꯥꯝꯃꯦ
ꯌꯦꯒꯅꯨꯗ ꯑꯃꯈꯛꯇꯪ ꯇꯣ
ꯎꯝ
ꯀꯅꯥ ꯀꯅꯥ ꯔꯣ ꯍꯥꯏꯔꯣ
ꯑꯥ ꯀꯩꯅꯣꯗ ꯀꯩꯅꯣꯒ ꯏꯁꯄꯦꯟꯒꯀꯣ
ꯑꯥ
ꯐ꯭ꯔꯥꯟꯖꯥ
ꯑꯁ ꯑꯗꯨꯗꯤ ꯑꯣꯏꯔꯣꯏꯗ ꯅꯪꯒꯤ ꯁꯞꯄꯣꯔꯇꯔꯁꯤꯡꯁꯦ ꯑꯣꯏꯔꯣꯏ
ꯑꯁ ꯆꯂ ꯍꯥꯏꯒꯦ ꯑꯣꯏꯣꯏꯅꯤ
ꯌꯥꯔꯦ ꯑꯣꯏꯔꯣꯏ ꯆꯨꯄꯣꯏ ꯑꯣꯏꯔꯣꯏ ꯌꯦꯖꯤꯡꯉꯨ ꯀꯣ ꯑꯥꯔꯖꯦꯟꯇꯤꯅꯥꯗꯤ ꯗꯥꯏꯔꯦꯛ ꯅꯣꯛ ꯑꯥꯎꯠ ꯆꯪꯈ꯭ꯔꯦ ꯍꯧꯖꯤꯛꯇꯤ ꯦꯦꯝ ꯎꯝ ꯑꯗꯨ ꯑꯥꯔꯖꯦꯟꯇꯤꯅꯥꯅꯤ ꯍꯥꯏꯗꯤ ꯄꯨꯔꯥ ꯅꯍꯥꯟꯗꯒꯤ ꯇꯨ ꯇꯨ ꯊꯥꯎꯖꯟ ꯇꯦꯟꯗꯒꯤ ꯑꯩ ꯁꯞꯄꯣꯔꯠ ꯇꯧꯈ꯭ꯔꯕꯅꯤ ꯑꯥꯔꯖꯦꯟꯇꯤꯅꯥꯗꯀꯣ ꯑꯗꯨ ꯑꯣꯏꯕꯅꯤꯅ ꯍꯧꯖꯤꯛꯐꯥꯎ ꯑ ꯁꯨꯝ ꯑꯥꯔꯖꯦꯟꯇꯤꯅꯥꯁꯦ
ꯎꯝ
ꯁꯞꯄꯣꯔꯠ ꯇꯧꯔ ꯂꯩ ꯑꯗꯨꯒ ꯃꯦꯁꯤꯁꯦ ꯌꯥꯝ ꯅꯨꯡꯁꯤꯌꯦ ꯎꯝ ꯌꯥꯝꯅ ꯍꯥꯝꯕꯜ ꯑꯣꯏꯕ ꯃꯤꯁꯨ ꯑꯣꯏꯌꯦ ꯑꯗꯨꯒ ꯃꯥꯒꯤ ꯑ ꯐꯨꯠꯕꯣꯜ ꯁ ꯅꯥꯕꯁꯨ ꯌꯥꯝꯃ ꯋꯥꯔꯜꯗ ꯋꯥꯔꯜꯗ ꯍꯥꯏꯁꯦꯀꯣ
ꯎꯝ
ꯈ꯭ꯋꯥꯏꯗꯒꯤ ꯐꯨꯠꯕꯣꯜ ꯍꯩꯕ ꯍꯥꯏꯁꯦ ꯃꯦꯁꯤ ꯑꯣꯏꯔꯦ ꯑꯗꯨ ꯑꯣꯏꯕꯅꯤꯅ ꯁꯤꯁꯦ ꯑꯁ ꯁꯞꯄꯣꯔꯠ ꯇꯧꯗ꯭ꯔꯗꯤ ꯌꯥꯗꯦꯅꯦ
ꯌꯥꯗꯦꯕ ꯇꯧꯅꯤꯡꯗ꯭ꯔꯁꯨ ꯇꯧꯗꯗꯤ ꯌꯥꯗꯦꯕ
ꯅꯪꯁꯨ ꯇ
ꯎꯝ ꯍꯥꯎꯔꯒꯦ
ꯃꯁꯤꯁ ꯎꯝ ꯑꯋꯥꯔꯁꯃ ꯑꯣꯏꯅꯤ
ꯎꯝ ꯈꯪꯗ꯭ꯔꯦꯗ
ꯎꯝ
ꯎ ꯑꯗꯨꯒꯕꯂꯦ ꯑꯩꯈꯣꯏꯆꯝ ꯑꯣꯏꯔꯤ ꯅꯉꯣ ꯃꯤ ꯆ ꯆꯕ
ꯎꯝ ꯎꯝ ꯅꯨꯡꯗꯥꯡꯒꯤꯩ ꯀꯩ ꯃꯊꯦꯜ ꯁꯦꯝꯃꯣꯏ
ꯑꯥ
ꯅꯨꯡꯗꯥꯡꯒꯤ ꯏꯁꯄꯦꯁꯤꯜꯂꯤ ꯀꯩꯀꯩ ꯇꯧꯔꯒꯦ
ꯑꯁ ꯈꯪꯒꯦꯗꯧꯕꯗꯩ ꯃꯥ ꯍꯣꯏ ꯅꯪ ꯀꯃꯥꯏꯅ ꯇꯧꯗ꯭ꯔꯣ ꯍꯪꯗ꯭ꯔꯦ ꯑꯩꯗꯤ ꯍꯧꯖꯤꯛ ꯌꯨꯝꯗꯨ ꯅꯠꯇꯦ ꯊꯕꯛ ꯃꯐꯝꯗ ꯂꯩꯔꯤꯌꯦ
ꯑꯣ ꯍꯣ ꯍ ꯍꯂꯣ ꯃꯝꯅꯤ ꯈꯥꯡꯅ
ꯋꯥ
ꯈꯪꯕ
ꯑꯩ ꯊꯕꯛ ꯃꯐꯝꯔꯣ
ꯎꯝ
ꯈꯪꯕ꯭ꯔꯣꯅꯦ ꯁꯤꯁꯤꯡꯕ
ꯎꯝ
ꯑ ꯅꯪꯁꯨ ꯆꯪꯕ꯭ꯔꯥ ꯑꯩ ꯗꯨꯀꯥꯟꯗ
ꯐꯥꯒꯦ ꯇꯧꯕꯅꯦꯍꯦ
ꯑꯣ ꯑꯁ ꯆꯪꯂꯝꯕꯁꯨ ꯌꯥꯏꯕ ꯑꯗꯨꯒꯤꯅꯤꯗ
ꯑꯥ ꯃꯁꯛ ꯈꯪꯅ ꯑꯣꯏꯔꯝꯒꯅꯦ
ꯎꯝ ꯑꯩꯒꯤ ꯗꯨꯀꯥꯟ ꯎꯝ ꯇꯃꯦꯡꯂꯣꯡꯗ ꯑꯣ ꯁꯣꯔꯤ ꯑ ꯍꯥꯏꯕꯗꯤ ꯇꯤ ꯑꯦꯝ ꯑꯦꯜꯗ
ꯎꯝ
ꯇꯤ ꯑꯦꯝ ꯑꯦꯜ ꯅꯪꯗꯤ ꯇꯤ ꯑꯦꯝ ꯑꯦꯜ ꯅꯠꯇ꯭ꯔꯣ
ꯅꯠꯇꯦ ꯅꯠꯇꯦꯕ ꯑꯗꯨꯒꯤ ꯃꯈꯥꯗ
ꯑꯣ ꯑꯣ ꯑꯗꯨꯒꯤ ꯃꯈꯥ ꯍꯥꯏꯗꯤ ꯀꯦ ꯍꯥꯏ ꯆ ꯑꯣ ꯑꯣ
ꯏꯁꯇꯗꯤ ꯇꯧꯔꯛꯑꯒ
ꯑꯣ
ꯂꯥꯏꯔꯤꯛ ꯇꯝꯃꯒ ꯀꯨꯣꯏꯏꯅ ꯂꯩꯔꯝꯃꯤꯅꯤ
ꯑ ꯇꯨ ꯊꯥꯎꯖꯟ ꯀꯕꯣꯏꯗ
ꯇꯨ ꯊꯥꯎꯖꯟ ꯇꯦꯟ ꯑꯦꯂꯦꯚꯦꯟꯗꯗ ꯑꯣꯏꯔ ꯃꯗ
ꯑꯣ ꯑꯗꯨꯗꯤ ꯏꯕꯅꯤ ꯑꯩꯈꯣꯏ ꯈꯪꯝꯅꯤꯗ ꯑꯗꯨꯗ
ꯎꯝ
ꯀ꯭ꯂꯥꯁ ꯀꯌꯥꯃꯨꯛ ꯇꯥꯝꯕ꯭ꯔꯥ ꯑꯗꯨ ꯃꯇꯝꯗ
ꯐ꯭ꯂꯥꯎꯖꯣ ꯖꯨꯅꯤꯌꯔꯅꯤꯗ ꯑꯩꯈꯣꯏꯗꯤ ꯖꯨꯅꯤꯌꯥꯔꯗ ꯇꯝꯃꯒꯀꯣ ꯑꯇꯣꯞꯄꯗ ꯑꯃꯨꯛ ꯍꯣꯡꯕꯀꯣ
ꯑ
ꯖꯨꯅꯤꯌꯔ ꯍꯥꯏꯁꯦ ꯇꯨ ꯊꯥꯎꯖꯟꯚ ꯇꯦꯟ ꯏꯂꯚꯦꯟ ꯇꯨꯋꯦꯜꯚ ꯑꯗꯨꯋꯥꯏꯗ ꯅꯪ ꯀ ꯇꯥꯝꯕ꯭ꯔꯥ ꯍꯥꯏꯕꯅꯤꯅ
ꯑꯁ ꯈꯪꯗ꯭ꯔꯦ ꯀꯨꯏꯔꯦꯗ ꯑꯗꯨ ꯈꯪꯗ꯭ꯔꯦ ꯀ꯭ꯂꯥꯁꯁꯨ ꯀꯌꯥꯅꯣ ꯑ ꯑ ꯎ ꯀꯩꯅꯣꯗ ꯁꯀꯦꯟꯗꯔꯤ ꯃꯊꯛꯇ ꯂꯩꯔꯦꯗ
ꯀꯦꯟꯗ꯭ꯔꯌꯥ ꯑꯣ ꯑꯗꯨꯗꯤ ꯒ꯭ꯔꯦꯁꯟ ꯈꯪꯕ꯭ꯔꯣ
ꯍꯥꯥ
ꯒ꯭ꯔꯤꯁꯟ ꯍꯥꯏꯕ ꯅꯨꯄꯥꯗꯣ ꯈꯪꯕ꯭ꯔꯥ
ꯈꯪꯖꯦꯕꯣ
ꯇꯨ ꯊꯥꯎꯖꯟ ꯇꯦꯟ ꯏꯂꯚꯦꯟ ꯑꯗꯨꯋꯥꯏꯗ ꯃꯥ ꯑꯗꯨꯗ ꯇꯝꯂꯝꯕꯅꯦ ꯑꯩꯒꯤ ꯃꯔꯨꯞ ꯑꯃꯅꯦ ꯍꯥꯏꯕꯅꯤꯅ
ꯑꯣ ꯑꯣ ꯑꯣ
ꯑ
ꯎꯝ
ꯁꯤꯕꯗꯦꯗꯨꯗꯦ ꯁꯤꯕꯗꯨꯗ ꯅꯪ ꯑ ꯀꯥꯏꯗꯒꯤ ꯀꯩ ꯋꯥꯏꯖꯠꯂ ꯁꯣꯔꯠ ꯐꯣꯝꯗ ꯍꯥꯏꯔꯣꯅꯦ
ꯑ ꯊꯣꯗ ꯎꯝ ꯑꯖ ꯑꯥ ꯅꯠꯇꯕꯤꯗꯀꯣ ꯀꯩꯅꯣ ꯑ ꯑꯦꯟ ꯑꯦꯟ ꯑꯦꯟ ꯀꯦ ꯑꯦꯐ
ꯑꯦꯁ ꯑꯦꯁ ꯑꯦꯁ ꯈꯥꯡꯒꯤꯅꯦ ꯑꯗꯨꯗꯤ ꯑꯗꯨꯗꯤ ꯑ ꯒꯨꯂꯃꯝ ꯈꯥꯡꯕ꯭ꯔꯥ ꯃꯤꯡꯁꯨ ꯄꯥꯟꯕ ꯌꯥꯗꯦ ꯍꯥꯏꯀꯣ ꯈꯪꯕ꯭ꯔꯥꯗꯣ
ꯃꯁꯥ ꯃꯁꯥ ꯑꯣꯏꯔꯦ ꯈꯪꯅ ꯍꯥꯏꯕꯗꯤ ꯑꯩꯁꯨ ꯎꯝ ꯂꯩꯗꯕꯅꯤꯅꯀꯣ ꯄꯛ ꯂꯩꯇꯦꯕ
ꯎꯝ
ꯑꯗꯨꯉꯤ
ꯈꯪ ꯃꯤ ꯌꯥꯝ ꯂꯩꯗ ꯅꯣꯏ ꯏꯈꯣꯟꯗ
ꯃꯤ ꯌꯥꯝ ꯂꯩꯔꯝꯃꯨꯅꯦ
ꯎꯝ ꯌꯥꯝ ꯂꯥꯏ
ꯐꯁꯝ ꯃꯛ ꯑꯍꯝ ꯑꯌꯨꯛꯇꯤ ꯀꯩꯅꯣ ꯀꯩ ꯃꯊꯦꯜ ꯆꯥꯔ
ꯑꯁ ꯁꯧꯒꯔꯤꯒ ꯁꯧꯒꯔ꯭ꯤꯒ ꯑꯥ ꯈꯥꯃꯦꯟ ꯑ ꯆꯥꯕꯗꯨ
ꯑ
ꯁ ꯑꯗꯨ ꯑꯣꯏ ꯆꯥꯏ
ꯑꯣ ꯅꯨꯡꯇꯤꯒꯤ ꯆꯥꯕꯗꯤ ꯇꯟꯕꯅꯦ ꯁꯧꯔꯤꯁꯨ ꯑꯗꯣ ꯃꯔꯛ ꯃꯔꯥꯛꯛꯇꯀꯣ ꯃꯔꯛ ꯃꯔꯛꯇ ꯆꯥꯗꯤ ꯑꯁ ꯑꯗꯨꯅ ꯌꯝ ꯍꯥꯎꯕꯅꯦ ꯑꯗꯨꯅ ꯁꯧꯒꯔ꯭ꯤꯅ
ꯑ
ꯅꯣꯡ ꯑꯃꯨꯛ ꯆꯨꯔꯍꯦ
ꯑ ꯇꯝꯄꯥꯛꯁꯨ ꯅꯣꯡ ꯆꯨꯕ ꯍꯧꯔꯕ꯭ꯔꯣ ꯍꯧꯖꯤꯛꯇꯤ
ꯎꯝ
ꯑꯁꯥꯏ ꯑꯩꯈꯣꯏ ꯑꯩꯈꯣꯏ ꯃꯐꯝꯗꯁꯨ ꯉꯁꯥꯏꯗꯤ ꯐꯖꯅ ꯆꯨꯕꯅꯤ ꯑꯗꯣ ꯍꯧꯖꯤꯛꯇꯤ ꯂꯦꯞꯈꯔ꯭ꯦ
ꯑꯗꯣ ꯅꯪ ꯅꯪꯗꯤ ꯀꯨꯏꯔꯕ ꯁꯤ ꯖꯣꯏꯟ ꯇꯧꯕ
ꯀꯣꯏꯗꯔ꯭ꯤꯗ
ꯑ
ꯉꯔꯥꯡꯅ ꯖꯣꯏꯟ ꯇꯧꯕꯅꯦ
ꯍꯥꯥ
ꯉꯔꯥꯡꯅ ꯖꯣꯏꯟ ꯇꯧꯅꯤꯕ
ꯅꯨꯡꯗꯥꯡ ꯉꯠ ꯅꯨꯡꯗꯥꯡꯅ
ꯍꯣ ꯉꯔꯥꯡ ꯅꯨꯡꯗꯥꯡꯅ
ꯑꯣ ꯑꯣ ꯑꯣ
ꯅꯪꯗꯤ ꯀꯣꯏꯔꯕ꯭ꯔꯣ
ꯑꯩꯗꯤ ꯀꯨꯏꯗ꯭ꯦ ꯑꯩꯁꯨ ꯀꯨꯏꯗ꯭ꯔꯤꯗ ꯍꯟꯗꯦ ꯂꯥꯁ ꯁꯟꯗꯦ ꯃꯟꯗꯦꯗ ꯑꯣꯏꯔꯝꯃꯅꯤ
ꯑ ꯑꯗꯨꯗꯤ ꯄꯩꯁꯥꯒꯨꯝꯕꯁꯦ ꯆꯪ ꯆꯪꯕ ꯍꯧꯥꯎꯈ꯭ꯔꯕ꯭ꯔꯣ
ꯆꯪꯗꯔꯤꯗ
ꯃꯤ ꯑꯇꯣꯞ ꯑꯇꯩꯒꯤꯗꯤ ꯃꯤ ꯄꯩꯁꯥ ꯆꯥꯡ ꯆꯃ ꯍꯧꯒꯔ꯭ꯦ ꯍꯥꯏꯅꯦ
ꯎꯝ ꯆꯪꯉꯗꯕꯅꯦ ꯍꯣꯟꯒꯦ ꯎꯝ ꯋꯥꯔꯤ ꯁꯥꯅꯔꯗꯤꯀꯣ ꯆꯥꯡꯒꯗ
ꯂꯥꯁꯇ ꯑꯦꯀꯥꯎꯟ ꯍꯦꯛ ꯇꯧꯔꯝꯃꯗꯤ
ꯈꯪꯗꯦ ꯇꯧ ꯇꯧꯔꯝꯃꯣꯢꯗ ꯎꯝ
ꯍꯣꯏ ꯍꯣꯏ ꯐꯖꯅ ꯂꯩꯀꯣ ꯅꯪꯁꯨꯀꯣ
ꯍꯣꯏ ꯍꯣꯏ ꯍꯣꯏ
ꯍꯣꯏ ꯍꯣꯏ ꯃꯔꯛ ꯃꯔꯗ ꯑꯗꯨꯝ ꯄꯥꯎ ꯐꯥꯎꯅꯔꯁꯦ ꯑꯣꯏ ꯎꯝ ꯐꯔꯦ ꯐꯔꯦ ꯐꯔꯦ ꯎꯝ